ꯇꯥꯕ꯭ꯔꯣ꯫
ꯍꯜꯂꯣ꯫
ꯎꯝ ꯀꯩꯗꯧꯔꯤꯅꯣ
ꯑꯗꯨꯝ ꯇꯨꯝꯃꯦ ꯗꯥ ꯅꯪꯒꯤ
ꯎꯝ ꯎꯝ ꯎ
ꯅꯪꯗꯤ
ꯑꯩꯁ ꯀꯁ ꯇꯧꯗꯦ ꯗꯥ ꯐ꯭ꯔꯤꯗꯥ ꯉꯁꯤꯗꯤ ꯆꯠꯊꯣꯛꯇ꯭ꯔꯣ
ꯆꯠꯊꯣꯛ ꯇꯦ ꯑꯌꯨꯛ ꯍꯋꯥꯠꯂꯒ ꯆꯥꯛ ꯆꯥ ꯂꯣꯏꯔꯦ ꯁ
ꯑꯣ ꯁꯣꯏꯚꯝ ꯅꯨꯡꯉꯥꯏꯌꯦꯅ ꯅꯪꯗꯤ
ꯎꯪ ꯗꯔꯦꯗ ꯅꯨꯡꯉꯥꯏꯗ ꯍꯣꯏ ꯑꯗꯨꯝ ꯍꯥꯏꯔꯗꯤ ꯑꯗꯨꯝ ꯇꯨꯝꯃ ꯂꯩꯕ
ꯎꯝ ꯍꯣꯏ ꯗꯨ ꯃꯥ ꯑꯣ ꯂꯣꯏꯠ ꯗ꯭ꯔꯌꯦ ꯍꯌꯦꯡ ꯂꯣꯏꯔꯅꯤ ꯉꯁꯤꯒ ꯍꯌꯦꯡ
ꯑꯣ ꯑꯣ ꯉꯁꯤ ꯆꯧꯕ ꯆꯞꯄꯔꯣ ꯄꯩꯟꯇꯦ ꯀꯥꯏꯗꯨꯅ
ꯍ ꯉꯁꯤꯒꯍ ꯍꯌꯦꯡ
ꯇꯨꯝꯂꯣꯏꯕ꯭ꯔꯣ
ꯑꯣꯏ ꯅꯨꯡꯉꯥꯏꯕ ꯕꯨꯗꯤ ꯅꯨꯡꯉꯥꯏꯌꯦ
ꯄꯦꯟꯇꯤꯀꯜꯕ ꯄꯤꯕꯗꯤ ꯇꯟꯕꯅꯤꯅꯦ
ꯊꯣꯡꯕꯥꯜꯂ ꯂꯩꯍꯜ ꯑꯝ ꯑ ꯇꯟꯗꯤ ꯇꯟꯕꯅꯦꯗ ꯄꯥꯏ ꯂꯩꯥꯇ꯭ꯔꯤ
ꯗꯥꯏꯒ꯭ꯔꯥꯝꯒ ꯌꯥꯝꯃꯗꯤ ꯍꯦꯅ ꯄꯝꯕꯅꯦ ꯑꯃꯛ
ꯍꯝ ꯍꯝ ꯗꯥꯏꯒ꯭ꯔꯝ ꯑꯝ ꯂꯤꯕ ꯍꯩꯇꯕꯅ ꯑꯃꯨꯒ ꯖꯤꯑꯣꯒ꯭ꯔꯥꯐꯤ ꯂꯧꯋꯦ ꯍꯌꯦꯡꯗꯤ
ꯑꯣ ꯑꯣ ꯑꯣ ꯀꯦꯟꯗꯜꯖꯨ ꯗꯀ꯭ꯔꯥꯝ ꯂꯩꯇꯕ ꯑꯗꯨꯗꯨꯗꯤ
ꯍꯥꯥ
ꯗꯥꯏꯒ꯭ꯔꯥꯝ ꯂꯩꯇꯕꯣ ꯑꯗꯨꯗꯒꯤ
ꯂꯩꯌꯦ
ꯑꯣ ꯑꯩ ꯀꯔꯤ ꯍꯟꯒꯦ
ꯍꯦ ꯍꯦ ꯍꯦ ꯍꯦ ꯀꯥꯡꯗꯦꯗ ꯑꯗꯣ ꯀꯩ ꯀꯩꯏꯅꯣ ꯀꯤꯇꯅꯦ ꯄꯤꯕꯅꯦ
ꯅꯪꯏꯌꯨꯕꯦꯞ ꯑꯩ ꯅ ꯍꯥꯏꯕꯗꯨꯅꯤꯅꯦ ꯅꯪꯁꯨ ꯄꯥꯞ ꯄꯞꯅ ꯉꯥꯡꯕꯗꯨꯅꯤ
ꯇꯥꯗꯔꯣ
ꯇꯥꯏꯗ ꯇꯥꯏꯗ ꯇꯥꯕꯕꯨꯗꯤ
ꯇꯨꯝꯅꯤꯡꯕ ꯃꯥꯟꯕ꯭ꯔꯥ ꯑꯩꯒꯤ ꯀꯩꯅꯣꯗꯣ ꯈꯔ ꯐ꯭ꯔꯦꯁ ꯑꯣꯏꯅ ꯉꯥꯡꯉꯨꯔ
ꯆꯥꯏꯗꯦꯗ ꯀꯥꯏꯗꯦꯗ ꯑꯃꯌꯦꯛꯇꯒꯦ ꯅꯪ ꯉꯥꯡꯅꯤꯡ ꯉꯥꯡꯅꯤꯡꯕ ꯃꯑꯣꯡꯗ ꯉꯥꯡꯕ ꯌꯥꯏ
ꯍ ꯍ ꯎꯝ ꯂꯩ
ꯀꯔꯤ ꯃꯊꯦꯜ ꯇꯥꯒꯦ ꯉꯁꯤꯗꯤ ꯅꯨꯃꯤꯗꯥꯡꯗꯤ ꯀꯩꯗꯣꯗꯤ ꯑꯗꯨꯝ ꯊꯤꯟꯗꯤ ꯑꯣꯏꯔꯛꯑꯦ
ꯑꯥ ꯎꯝ ꯀꯩꯅꯣ
ꯑꯥ
ꯊꯔꯣꯏ ꯊꯔꯣꯏ ꯆꯥꯏ
ꯑꯣ ꯊꯔꯣꯏ ꯃꯤ ꯁꯤꯡꯁꯦ ꯍꯧꯖꯤꯛ ꯀꯥꯟ ꯊꯔꯣꯏ ꯊꯔꯣꯏ ꯆꯅꯩ ꯍꯥꯏꯅꯦ ꯑꯁꯨ ꯊꯔꯣꯏꯁꯦ
ꯆꯥꯕꯣ ꯅꯪꯗꯤ ꯑ ꯃꯤ ꯈꯗꯤ ꯆꯥꯗꯕꯁꯨ ꯂꯩꯌꯦꯕ ꯔꯦ ꯍꯣꯏ ꯑꯩꯗꯤ ꯊꯔꯣꯏꯗꯤ ꯑꯗꯨꯝ ꯄꯥꯝꯃꯦ
ꯑꯗꯣ
ꯑꯣꯏ ꯑꯩꯁꯨ ꯊꯔꯣꯏꯗꯤ ꯑꯗꯨꯝ ꯄꯥꯝꯃꯤ
ꯐ
ꯎꯝ
ꯃꯤꯅ ꯅꯕꯨ ꯊꯔꯣꯏꯒꯗꯤ ꯄꯥꯝꯝꯕ ꯂꯩꯕ ꯑꯗꯨ ꯑꯩꯗꯤ ꯂꯥꯏ ꯊꯔꯣꯏꯁꯨ ꯄꯥꯝꯃꯦ
ꯑꯣ ꯂꯥꯏꯊꯣꯔꯛꯏꯅꯦ ꯉꯁꯤ ꯆꯥꯕꯗꯣ ꯉꯔꯥꯡ ꯃꯤꯅ ꯊꯤꯕ ꯑꯗꯨꯝ ꯃꯆꯥ ꯃꯆꯥ ꯑꯣꯏꯦ
ꯑ ꯑꯥꯎꯕ
ꯗꯔꯁꯨ ꯑꯗꯨꯅ ꯍꯥꯎꯋꯦ ꯎꯝ
ꯑꯥꯏ ꯑꯗꯨ ꯁꯔ ꯋꯥ ꯑꯣꯏ ꯏ ꯉ ꯃꯁꯥꯖ ꯀꯧꯗ ꯀꯤꯔꯦꯦ
ꯑꯩꯁꯦ ꯃꯄꯥꯟꯗ ꯀꯨꯏꯅ ꯂꯩꯔꯕ ꯃꯥꯜꯂꯦ ꯀꯇꯪꯁꯦ
ꯍꯔꯗꯤꯚꯔ
ꯎꯝ ꯆꯍꯤ ꯀꯌꯥ ꯁꯨꯔꯒꯦ ꯑꯃꯨꯛꯀ ꯌꯨꯝ ꯐꯠꯂꯛꯇꯕ
ꯑꯅꯤ ꯑꯅꯤ
ꯎꯝ ꯀꯔꯅꯥ ꯑꯗꯨꯃꯦ
ꯎ ꯍꯣꯏ ꯑꯕꯨꯛ ꯃꯤ ꯃꯐꯝ ꯈꯔꯗꯤ ꯌꯣꯟꯗꯤ ꯌꯣꯟꯕ ꯃꯥꯜꯂꯦ ꯑꯗꯨꯗꯣ ꯑꯩꯈꯣꯏ ꯃꯐꯝꯗꯗꯤ ꯌꯣꯟꯗꯕ
ꯑ
ꯈꯪꯗꯦꯗ ꯌꯣꯟꯕ꯭ꯔꯥ ꯌꯣꯟꯗꯕ꯭ꯔꯥ ꯑꯥꯞ ꯀꯩꯅꯣꯗꯒꯤ ꯑꯩꯈꯣꯏ ꯃꯅꯤꯄꯨꯔꯗꯒꯤ ꯄꯨꯔꯛꯄ ꯑꯩꯈꯣꯏ ꯌꯣꯟꯕ꯭ꯔꯗꯤ ꯈꯪꯗꯦ ꯑꯗꯨꯗꯣ ꯐꯪꯃꯦꯗꯁꯨ
ꯅꯣꯏ ꯑꯗꯨꯗ ꯂꯩꯕꯗꯣ ꯃꯅꯥꯎ ꯃꯁꯤꯡꯅ ꯀꯌꯥꯝꯕ ꯀꯔꯤ ꯀꯔꯤ ꯆꯥꯕ꯭ꯔꯣ
ꯑꯁ ꯃꯣꯏ ꯍꯣꯁꯇꯦꯜꯅ ꯄꯤꯕꯗꯤ ꯗꯥꯜ ꯍꯋꯥꯏ ꯈꯥꯛꯇꯅꯤꯗ
ꯑꯣ
ꯑ ꯑꯩꯈꯣꯏ ꯂꯩꯒ ꯆꯥꯏ ꯍꯥꯏꯔꯁꯨ ꯌꯥꯏ ꯃꯣꯏ ꯃꯣꯏ ꯃꯐꯝꯗꯣ ꯑꯗꯨ ꯑꯩꯈꯣꯏꯗ ꯍꯣꯡꯕ ꯑꯂꯨ
ꯅꯣꯏꯅ ꯊꯣꯡꯉꯁꯨ ꯌꯥꯕ꯭ꯔꯣ
ꯂꯣꯠꯅ ꯊꯣꯡꯕ ꯌꯥꯏ ꯍꯣꯏ ꯌ ꯑ ꯂꯣꯟꯅ ꯊꯣꯡꯅ ꯆꯥꯏ ꯅꯠꯇ꯭ꯔꯗꯤꯥꯏꯅꯤ
ꯑꯣꯕ
ꯅ ꯅꯃꯇ꯭ꯔꯦꯗꯤ
ꯍꯣꯁꯇꯦꯜꯗ ꯂꯩꯔꯤꯒ ꯑꯗꯨꯝ ꯅꯣꯟꯅ ꯇꯧꯕ ꯊꯕꯛꯁꯨ ꯅꯨꯡꯉꯥꯏꯕꯅꯤꯗ
ꯑꯣ ꯅꯉꯥꯏ ꯃꯅꯤ ꯍꯦꯟꯅꯕꯤ ꯌꯥꯎꯕꯒꯝ ꯇꯥꯟꯅ
ꯑ ꯑꯗꯨꯅꯦ ꯁꯦ ꯅ ꯑ ꯀ꯭ꯂꯥꯁ ꯏꯂꯚꯦꯟ ꯇꯦꯜꯐꯇ ꯑꯗꯨꯃꯥꯏꯅ ꯇꯧꯕꯅꯤ
ꯎꯝ ꯎꯝ
ꯅꯨꯡꯉꯥꯏꯕꯅꯦꯗ ꯇꯧꯏꯅ ꯇꯧꯕ ꯊꯕꯛꯁꯨ ꯍꯣꯏ ꯑꯗꯨꯅꯦ ꯐꯥꯗꯤ ꯐꯥꯎꯗꯤ ꯅꯨꯡꯉꯥꯏꯒꯅꯤ ꯐꯥꯔ
ꯍꯣꯏ ꯐꯥꯀꯥꯟꯗꯗꯤ ꯐꯥꯕ ꯅꯨꯃꯤꯠꯇꯣ ꯍꯦꯛ ꯐꯥꯈꯤꯕꯗꯣ ꯋꯥꯈꯜ ꯋꯥꯕꯗ ꯑꯥ ꯀꯩꯩꯅꯣꯗ ꯑꯣꯐꯤꯁꯇ ꯂꯥꯛꯑꯣ ꯍꯥꯏꯒꯨꯝꯕ ꯍꯥꯏꯔꯛꯑꯅꯤ
ꯎꯝ ꯍꯣꯏ
ꯑꯣꯐꯤꯁꯇ ꯅꯠꯇ꯭ꯔꯒ ꯐꯥꯏꯟ ꯊꯤꯌꯣ ꯍꯥꯏꯔꯛꯄ꯭ꯔꯥ
ꯑꯣ ꯐꯥꯏꯟꯒꯨꯝꯕ ꯂꯧꯕ꯭ꯔꯥ ꯑꯗꯨ ꯑꯗꯨꯒꯨꯝꯕ ꯇꯧꯔꯗꯤ
ꯐꯥꯏꯟꯗꯤ ꯅꯤꯕꯅꯦ ꯍꯣꯏ ꯄꯤꯗ꯭ꯔꯤꯗ ꯑꯩꯈꯣꯏ
ꯑꯣ
ꯐꯥꯈꯤꯕꯗꯤ ꯌꯥꯎꯋꯦ
ꯀꯩ ꯀꯩ ꯀꯔꯤꯒꯤ ꯃꯔꯝ ꯐꯥꯕ꯭ꯔꯣ
ꯀꯩꯕ
ꯀꯔꯤ ꯃꯔꯝꯒꯤ ꯐꯥꯕ꯭ꯔꯕ
ꯃꯣꯏꯗꯣ ꯄꯥꯏꯕ ꯌꯥꯗꯦ ꯍꯥꯏ
ꯎꯝ
ꯍꯥ ꯀꯩꯕ
ꯃꯤ ꯈꯔ ꯂꯩꯕ ꯃꯥꯜꯂꯦꯕ ꯍꯧꯖꯤꯛ
ꯍꯣꯏ ꯃꯤ ꯑꯃ ꯏꯃꯥꯟꯅꯕ ꯑꯃꯒ ꯂꯩꯔꯝꯕꯅꯦ ꯑꯗꯨ ꯃꯥ ꯅꯨꯄꯥ ꯑꯃꯁꯨ ꯂꯥꯛꯄꯗꯒꯤ ꯃꯕꯥꯅꯤ ꯋꯥꯔꯤ ꯑꯩꯁ ꯁꯥꯏꯅꯦ ꯃꯄꯥꯟ ꯊꯦꯛꯑꯁꯨ
ꯎꯝ ꯉꯁꯤꯗꯤ
ꯑꯥ ꯎꯝ
ꯆꯠꯊꯣꯛꯄꯒꯤꯔ ꯈꯪꯗꯦ ꯌꯥꯝ ꯁꯥꯏ ꯉꯁꯤꯁꯦ
ꯃꯄꯥꯟ ꯊꯣꯛꯄꯒ ꯉꯝꯗꯕꯅꯤꯅꯤ
ꯎꯝ
ꯀ꯭ꯂꯥꯁ ꯍꯧꯔꯗꯤ ꯋꯥꯗꯧꯔꯦ ꯑꯩꯁꯦ ꯑꯗꯨꯝ ꯇꯨꯝꯃ ꯂꯩꯔꯒ ꯀ꯭ꯂꯥꯁ ꯍꯧꯔꯗꯤ
ꯁꯥꯕꯅꯦꯅꯀꯣ ꯁꯥꯕꯗꯣ ꯍꯦꯟꯖꯤꯟꯕ ꯑꯗꯨꯒꯤ ꯇꯟꯕꯅꯦ
ꯅꯣꯏ ꯑ ꯇ꯭ꯔꯤꯞꯀꯨꯝꯕꯁꯨ ꯆꯠ ꯆꯠꯂꯝꯒꯅꯤꯅ
ꯆꯠꯇ꯭ꯔꯤꯗ ꯑꯩꯗꯤ ꯑꯗꯨ ꯑꯩꯁꯦ ꯃꯤꯅꯗꯤ ꯀꯧꯕ ꯆꯠꯁꯦ ꯆꯠꯁꯦꯗꯤ ꯍꯥꯏ ꯑꯗꯣ ꯑꯩꯅ ꯑꯗꯨꯝ ꯆꯠꯇꯕ ꯑꯗꯨ ꯍꯟꯗꯛ ꯋꯤꯟꯇꯔ ꯆꯠꯁꯤꯔ ꯇꯧꯔꯝꯕꯅꯦ ꯎꯟ ꯃꯐꯝꯗꯀꯣ ꯎꯟ ꯇꯥꯕ ꯃꯐꯝꯗꯨ
ꯎꯝ ꯎꯝ
ꯎꯝ ꯌꯥꯝ ꯆꯠꯅꯤꯡꯉꯕꯅꯦ ꯑꯗꯣ ꯍꯟꯗꯛꯇꯤ ꯁꯣꯏꯗꯅ
ꯎꯝ ꯆꯠꯂꯣ ꯅꯨꯡꯉꯥꯏꯒꯅꯤ
ꯍꯧꯖꯤꯛ ꯍꯧꯖꯤꯛꯁꯦ ꯀꯨꯟ ꯇꯔꯥꯃꯗꯤ ꯅꯨꯡꯉꯥꯏꯒꯗꯕꯀꯣ ꯃꯐꯝ ꯃꯐꯝꯗ ꯃꯣꯏ ꯇꯥꯕ ꯃꯐꯝꯁꯦ ꯍꯧꯖꯤꯛ ꯆꯠꯄ ꯑꯗꯨꯣ ꯍꯧ ꯇꯥꯗꯕꯅꯤꯅꯣ ꯄꯥꯏ ꯂꯩꯩꯇꯦ ꯍ
ꯑꯥ
ꯅꯪ ꯀꯔꯤ ꯀꯔꯤ ꯇꯧꯔ ꯂꯩꯒꯦ ꯅꯪ ꯁꯦꯃꯤꯁꯇꯔ ꯀꯌꯥ ꯌꯧꯔꯒꯦ
ꯄꯣꯏꯁꯥꯁ ꯂꯣꯏꯔꯅꯤ ꯍꯧꯖꯤꯛ ꯎꯝ ꯎ ꯁ ꯄ꯭ꯔꯦꯛꯇꯤꯀꯜ ꯂꯣꯏꯔꯒ ꯑꯗꯨꯝ ꯂꯣꯏꯔꯅꯤꯗ
ꯑꯣ ꯎꯝ
ꯗꯤꯁ ꯃꯟꯠ ꯑꯃꯨꯛꯀ ꯑꯦꯗꯃꯤꯁꯟ ꯍꯧꯔꯅꯤ
ꯅꯣꯏꯒꯤꯗ ꯁꯤꯦꯃꯤꯁꯇꯔ ꯂꯣꯏꯕ ꯈꯨꯗꯤꯡ ꯑꯦꯠꯃꯤꯁꯟ ꯇꯧꯅꯕ꯭ꯔꯣ
ꯎꯝ ꯅꯠꯇꯦ ꯁꯦꯃꯤꯁꯇꯔ ꯑꯅꯤ ꯑꯅꯤꯒꯤ ꯇꯧꯕꯅꯦꯕ ꯐꯥꯔꯁꯀ ꯁꯦꯀꯦꯟ ꯑꯗꯨꯒ ꯊꯥꯔꯠꯀ ꯐꯣꯔꯠꯀꯣ ꯑꯗꯣ ꯍꯧꯖꯤꯛ ꯐꯤꯐ ꯀ ꯕꯦꯛꯃꯨꯛꯀ ꯇꯧꯔꯣꯏꯅꯦ
ꯁꯤꯛꯁ ꯐꯥꯎ ꯇꯔꯥ
ꯑꯦꯠ ꯑꯦꯠ ꯊꯥꯎꯗꯤ ꯑꯣꯏꯕꯅꯦ ꯑꯗꯣ ꯁꯤꯛꯁ ꯊꯥꯎ ꯈꯛꯇ ꯇꯝꯒꯦ ꯍꯥꯏꯔꯁꯨ ꯌꯥꯔ ꯊꯥꯔꯠ ꯏꯌꯥꯔ ꯐꯥꯎꯛꯇ ꯀꯣ ꯐꯣꯔ ꯏꯌꯥꯔ ꯇꯝꯒꯦ ꯍꯥꯏꯔꯗꯤ ꯑꯩꯠ ꯐꯥꯎ ꯌꯥꯎꯔꯅꯤ
ꯑꯥ
ꯑꯥꯏꯗ ꯑꯗꯨꯔ
ꯑꯣ ꯑꯣ ꯀꯩꯅꯣꯅꯦ ꯑꯣꯞꯁꯅꯦꯜꯅꯦꯕ ꯑꯗꯨꯗꯤ
ꯍꯣꯏꯣꯏ ꯑꯗ ꯑꯩꯈꯣꯏꯅ ꯑꯃꯨꯛꯀ ꯑ ꯃꯁꯇꯔ ꯇꯝꯕ ꯀꯥꯟꯗꯀꯣ ꯆꯍꯤ ꯑꯅꯤ ꯑꯃꯨꯛꯒ ꯆꯪꯒꯗꯕ ꯑꯦꯗ ꯌꯥꯎꯗ꯭ꯔꯗꯤꯀꯣ
ꯑꯣ ꯑꯗꯨ ꯑꯗꯨ ꯇꯝꯃꯗꯤ ꯆꯍꯤ ꯀꯌꯥꯃꯇꯋꯦꯇꯥ
ꯑꯃ
ꯎꯝ ꯇꯝꯍꯧꯕꯅ ꯐꯠꯇ꯭ꯔꯣ ꯑꯗꯨꯗꯤ ꯇꯝꯒꯗ꯭ꯔꯣ ꯃꯆꯥ
ꯑꯁ ꯃꯥꯁꯇꯔꯗꯤ ꯌꯥꯎꯔꯔꯣꯏꯒꯦ ꯍꯥꯏꯅ ꯄꯜꯂꯦꯗꯅꯤ
ꯇꯧꯕ ꯀꯩꯅꯣ
ꯎꯝ ꯏꯁꯀꯣꯞ ꯌꯥꯎꯖꯒ ꯑꯗꯨꯝ ꯄꯨꯡꯇꯝ ꯇꯝꯃꯒ ꯀꯥꯟꯅꯗꯦ ꯍꯥꯏꯕꯅꯤ ꯑꯣꯖꯥ
ꯎꯝ
ꯍꯦ ꯂꯩꯗꯅ
ꯑ ꯑꯗꯨ ꯑꯣꯖꯥ ꯑꯣꯏꯒꯦ ꯀꯦ ꯑꯣꯖ ꯑꯣꯖꯥꯁꯨ ꯌꯥꯔꯨꯅꯦ ꯅꯪꯗ ꯇꯞ ꯇꯞꯅ ꯉꯥꯡꯉꯤꯅꯤ ꯌꯥꯝ ꯁꯣꯟꯕ ꯃꯥꯜꯂꯦꯕ
ꯁꯣꯟꯕ꯭ꯔꯥ ꯀꯟꯕ꯭ꯔꯥ ꯈꯪꯗꯦ
ꯑꯣ ꯀꯟꯅꯤꯡꯉꯗꯤ ꯀꯟꯕ ꯌꯥꯏ ꯍꯥꯏꯕꯗꯨꯣ ꯅꯪ ꯅꯠꯇ꯭ꯔꯣ
ꯑꯥ ꯑꯩꯅꯦ ꯃꯤ ꯃꯤ ꯑꯇꯩꯒ ꯀꯁꯨ ꯑꯗꯨꯃꯥꯏꯅ ꯍꯥꯏꯕ ꯂꯩꯕ꯭ꯔꯣ
ꯅꯍ ꯑꯩꯉꯣꯟꯗ ꯉꯔꯥꯡ ꯍꯥꯏꯗꯨꯗꯤ
ꯍꯣꯏ ꯍꯥꯏꯌꯦ ꯑꯗꯨ ꯑꯣꯏꯔꯁꯨ ꯂꯥꯏ ꯎꯝ ꯀꯩꯅꯣ ꯀꯟꯐ꯭ꯌꯨꯁ ꯆꯠꯄꯒꯨꯝ ꯁꯥꯏꯕꯒꯤ ꯃꯤ
ꯅꯠꯇꯦꯗꯣ ꯅꯠꯇꯦꯗ ꯅꯪꯦ ꯌꯥꯎꯗꯨꯣ ꯈꯪꯍꯧꯗꯦ
ꯑꯦ ꯎꯝ
ꯈꯠꯅꯕꯗꯤ ꯈꯠꯅꯕꯗꯨꯗꯤ ꯀꯟꯕ꯭ꯔꯣ ꯈꯠꯅꯕ꯭ꯔꯣ
ꯑꯁ
ꯅꯗꯤꯗ ꯍꯥꯏ ꯑꯅꯅꯤꯕ
ꯑꯥ ꯀ ꯃꯈꯣꯟꯒꯗꯤ
ꯃꯥꯟꯅꯗꯕ
ꯏꯪ ꯇꯞꯄ ꯃꯥꯟꯕ ꯑꯗꯨꯒ ꯁꯣ ꯂꯥꯡꯕ
ꯎꯝ
ꯆꯜꯗ ꯐꯔꯒꯤ ꯍꯔꯗꯤ ꯑꯗꯨꯝ ꯌꯥꯕꯅꯤ ꯍꯧꯗ꯭ꯔꯤ ꯐꯥꯎꯗꯤ ꯑꯗꯨꯝ ꯏꯪ ꯇꯞꯄꯅꯤ ꯍꯥꯎꯕ ꯍꯧꯈ꯭ꯔꯗꯤꯀꯣ ꯑꯩꯗꯤ ꯌꯥꯗꯕ
ꯎꯝ ꯇꯧꯔꯝꯅꯤꯕ ꯇꯧꯔꯝꯅꯤ ꯃꯤ ꯏꯅꯤ ꯇꯞꯄ ꯈꯣꯏ ꯎꯝꯝ
ꯎꯝ
ꯃꯤꯅꯁꯨ ꯀꯤꯔꯝꯃꯣꯏꯕ ꯁꯨꯝ ꯌꯦꯡꯕꯗꯗꯤ
ꯌꯦꯡꯕꯗꯤ ꯍꯣꯏ ꯀꯤꯔꯣꯏꯗ ꯀꯅꯥ ꯑꯉꯥꯡ ꯐꯥꯎ ꯀꯤꯔꯣꯏ ꯍꯥꯏꯕꯨꯗꯤ ꯑꯗꯣ ꯑꯩ